ꯇꯥꯏ ꯀꯩꯗꯧꯔꯤꯅꯣ ꯏꯇꯥꯎꯕꯤ
ꯑꯩ ꯏꯔꯨꯖꯊꯣꯛꯄꯗ ꯉꯥꯏꯔꯤꯗ ꯍꯧꯖꯤꯛ ꯉꯥꯏꯗꯤ
ꯑꯩꯁꯨꯁꯨ ꯑꯁ ꯑꯩꯈꯣꯏ ꯑꯉꯥꯡ ꯈꯔꯅ ꯆꯥꯛ ꯆꯥꯃꯤꯟꯅꯁꯦꯅ ꯀꯧꯕ ꯑꯗꯨꯗ ꯂꯥꯛꯑ ꯀ ꯂꯩ
ꯑꯣ ꯑꯉꯥꯡ ꯍꯥꯏꯔ
ꯑꯉꯥꯡ ꯃꯆꯥ ꯃꯆꯥꯅꯤꯗ
ꯇꯥꯎꯅ ꯅꯪ ꯇꯥꯎꯅꯨ ꯀꯣ ꯍꯣꯏꯗꯁꯨ ꯂꯥꯛꯅ ꯀꯥꯅꯕ
ꯂꯥꯛꯀꯦ ꯂꯥꯛꯀꯦ ꯀꯩ ꯏꯟꯁꯥꯡ ꯊꯣꯡꯕꯤ ꯀꯅꯣ
ꯎꯝ ꯅꯪꯅ ꯑꯄꯥꯝ ꯑꯄꯥꯝꯕ ꯏꯟꯁꯥꯡ ꯊꯣꯡꯕꯤꯔꯒ ꯂꯣꯏꯔꯦ ꯀꯩꯅꯣ
ꯑꯣꯛꯁꯥ ꯆꯥꯁꯤꯔꯣ ꯐꯥꯏꯅꯦꯜꯗꯗꯤ
ꯑꯣꯛꯁꯥ ꯑꯣꯛꯁꯥ ꯅꯠꯇꯦꯍꯦ ꯍꯨꯏ ꯆꯥꯗꯕꯅꯦ ꯍꯨꯏ ꯂꯩꯔꯒ ꯍꯥꯏ ꯍꯥꯏ ꯍꯣꯏ ꯍꯥꯏꯕ ꯂꯣꯏꯔꯕꯅꯦ
ꯐꯥꯏꯅꯦꯜꯗꯀꯣ
ꯍꯥꯥ
ꯈꯅꯦꯜꯗ
ꯍꯣꯏ
ꯑꯠꯆꯥ ꯗꯤꯂꯥꯂꯦꯟ ꯗꯤꯂꯥꯂꯦꯟꯗ ꯆꯠꯄ ꯇꯥꯔꯦꯅꯦ ꯑꯗꯨꯗꯤ
ꯎꯝ ꯑꯔꯖꯦꯟꯇꯤꯅꯥꯒ ꯄꯣꯔꯇꯨꯒꯥꯜ ꯇꯧꯔꯗꯤꯀꯣ
ꯑꯆꯥꯆꯥ ꯑꯆꯥ ꯄꯣꯇꯨꯀꯜ ꯉꯁꯤ ꯄꯣꯔꯅꯤ
ꯍ ꯄ ꯄꯗ ꯄꯉ ꯀꯩꯅ ꯄꯇ ꯀꯥꯅꯤꯡꯉ ꯍꯥꯏꯗꯤ ꯑꯣ ꯄꯣꯇꯣꯒꯜꯗ ꯑꯗꯨꯝꯝ ꯈꯔ ꯋꯥ ꯋꯥꯅꯁꯨ ꯑꯗꯨꯝ ꯉꯝꯔꯒꯅꯤ ꯃꯣꯏꯁꯦ ꯏꯖꯤ ꯋꯦꯗ ꯃꯣꯏꯗꯤ ꯁ ꯗꯦꯕ ꯏꯖꯤꯗ ꯏꯖꯤ ꯑꯣꯏꯅ ꯁꯅꯥꯗꯕ ꯃꯣꯏꯁꯦ
ꯄ꯭ꯔꯦꯁꯔ ꯀꯨꯀꯔ ꯑꯗꯨꯝ ꯃꯈꯣꯟ ꯈꯔ ꯂꯥꯞꯅ ꯂꯩꯌꯣ ꯕꯦꯛꯒ꯭ꯔꯥꯎꯟꯗ ꯀꯩꯅꯣ ꯍꯣꯟ ꯊꯣꯛꯣꯛꯄ ꯌꯥꯗꯕ
ꯍꯣꯏ ꯍꯣꯏ ꯍꯣꯏ ꯌꯥꯏ ꯌꯥꯏ ꯀꯩꯁꯨ ꯀꯥꯏꯗꯦ ꯀꯩꯁꯨ ꯀꯥꯏꯗꯦ
ꯑꯩ ꯑꯗꯨꯃꯥꯏꯅ ꯂꯣꯠꯂ ꯂꯩꯗꯕꯅꯤ
ꯍꯧꯖꯤꯛꯀꯥꯟ ꯀꯩꯀꯩ ꯇꯧꯔꯝꯃꯤꯅꯣ ꯀꯝꯗꯧꯔꯤ ꯍꯥꯏꯗꯤ ꯅꯨꯡꯉꯥꯏꯔ ꯍꯥꯏꯔꯤꯕ꯭ꯔꯣ ꯀꯃꯥꯏ ꯀꯃꯥꯏ ꯇꯧꯔꯤꯒꯦ ꯍꯧꯖꯤꯛꯀꯥꯟꯁꯦ
ꯑꯁ ꯍꯧꯖꯤꯛꯀꯥꯟꯁꯦ ꯈꯔ ꯋꯥꯏꯗ ꯏꯁꯥꯁꯨ ꯈꯔ ꯅꯣꯏꯁꯤꯜꯂꯛꯄ ꯍꯥꯏꯇꯥꯔꯦꯅꯦ
ꯆꯥꯕ ꯆ ꯆꯔ ꯇꯨꯝꯃꯒ ꯆꯥꯕ ꯈꯛꯇ ꯇꯧꯕꯒꯤ ꯑꯣꯏꯔꯝꯅꯤꯅꯪ
ꯐꯥꯏꯕꯁꯨ ꯈꯔ ꯇꯧꯋꯦ ꯍꯣꯏ ꯍꯣꯏ
ꯍꯝ
ꯈꯔ ꯈꯔꯛꯁꯨ ꯕꯗꯤꯗꯣ ꯋꯥꯔꯝ ꯑꯞꯁꯨ ꯇꯧꯅꯦ ꯈꯔ ꯈꯔ
ꯋꯥꯔꯝ ꯑꯞꯁꯨ ꯇꯧꯖꯩ ꯉꯁꯤꯁꯨ ꯈꯔ ꯆꯦꯜꯂꯤ ꯆꯣꯡꯁꯨ ꯆꯣꯡꯉꯤ ꯆꯦꯟ ꯆꯣꯡꯕꯁꯨ ꯈꯔ ꯇꯧꯋꯤꯗ ꯇꯧꯕꯕꯨꯗꯤ
ꯇꯧꯒꯗꯕꯅꯤ ꯈꯔ ꯌꯥꯝꯅ ꯇꯧꯑꯣꯗꯣ ꯍꯨꯃꯥꯡ ꯀꯥꯅꯕ
ꯑꯥ
ꯃꯥꯡꯊꯣꯛꯇ꯭ꯔꯗꯤ ꯌꯥꯗꯦꯕ
ꯋꯦꯠꯇꯤ ꯀꯌꯥ ꯂꯩꯗꯧ ꯃꯥꯡꯒꯦ ꯇꯥꯕꯤꯔꯤꯁꯦ ꯅꯪꯒꯤꯁꯦ ꯅꯪꯒꯤ
ꯑꯩꯒꯤꯗꯤ ꯁꯤꯛꯁꯇꯤ ꯇꯨ ꯁꯤꯛꯁꯇꯤ ꯇꯨ ꯁꯤꯛꯁꯇꯤ ꯊ꯭ꯔꯤ ꯑꯗꯨꯋꯥꯏꯗꯤ ꯂꯩ ꯅꯪꯅ ꯅꯪꯗꯤ
ꯑꯩꯒꯤꯁꯨ ꯑꯗꯥꯏꯗꯗ ꯈꯔ ꯈꯔ ꯅꯦꯝꯃꯦ ꯅꯪꯗꯤ ꯅꯪꯅ ꯈꯔ ꯌꯥꯝꯃꯦ
ꯑꯩꯅꯪ ꯈꯔ ꯌꯥꯝꯃꯦ
ꯑꯥ
ꯄꯁꯟ ꯂꯨꯗ
ꯊꯥꯖꯗ꯭ꯔꯗꯤ ꯤꯂꯥꯂꯦꯟꯗ ꯊꯣꯛꯑꯒ ꯌꯦꯡꯁꯤꯅꯦ ꯎ ꯁꯤꯛꯁꯇꯤ ꯁꯤꯛꯁꯇꯤ ꯋꯥꯟ ꯁꯤꯛꯁꯇꯤꯒꯨꯝꯕ ꯑꯗꯨꯗ ꯂꯩꯅꯤ ꯑꯩꯁ ꯇꯨꯝꯗꯕꯤꯗꯗꯤ ꯆꯦꯟꯗꯍꯦ ꯁꯥ ꯁꯣꯛꯅꯕ
ꯁꯦ ꯎ ꯀꯩꯅꯣ ꯅꯨꯡꯊꯤꯟ ꯇꯨꯝꯃꯒ ꯂꯣꯏꯔꯦ ꯀꯩꯅꯣ
ꯎꯝ ꯌꯥꯗ ꯌꯥꯗꯣ ꯑꯩ ꯍꯧꯖꯤꯛ ꯐꯥꯎꯅꯤꯡ ꯇꯨꯝꯅꯤꯡꯕ ꯐꯥꯎꯔꯕꯅꯦ ꯍꯧꯖꯤꯛꯁꯨ
ꯅꯨꯄꯥ ꯃꯥꯟꯗꯕ ꯇꯧꯅꯨꯍꯦ
ꯑꯦꯦ ꯅꯨꯄꯥ ꯃꯥꯟꯕꯗꯒꯤ ꯁꯤꯖꯅꯤ
ꯎꯝ ꯎꯝ
ꯁꯦꯡꯅ ꯍꯥꯏꯌꯦ
ꯔꯩꯗꯤ ꯀꯌꯥꯝ ꯄꯥꯒꯦ ꯌꯥꯝ ꯄꯥꯕ꯭ꯔꯣ
ꯑꯁꯗ ꯂꯩꯀꯤꯁꯦ ꯈꯪꯗ꯭ꯔꯦꯅꯍꯦ
ꯄꯥꯕꯁꯦ ꯒꯦꯞ ꯈꯔ ꯊꯝꯖꯤꯜꯂꯨꯔꯗꯤ ꯄꯥꯕ ꯆꯪꯕ ꯉꯝꯗ꯭ꯔꯦꯅꯦ
ꯍꯟꯗꯛ ꯋꯥꯔꯜ ꯀꯞꯁꯤꯅ ꯌꯥꯗ꯭ꯔꯅꯤ ꯑꯩꯈꯣꯏꯗꯤ
ꯅꯪ ꯖꯤꯗꯤ ꯖꯤꯗꯤꯒꯤꯗꯣ ꯇꯧꯁꯤꯜꯂꯣ ꯅꯪꯁꯨ
ꯍꯥꯥ
ꯖꯤꯗꯤꯗꯨꯗꯤ ꯐꯖꯅ ꯇꯧꯁꯤꯜꯂꯣ ꯉꯝꯅꯤꯗ
ꯦꯙꯤꯗꯤ ꯄꯥꯝꯗꯕ ꯍꯥꯏꯇꯥꯔꯦ ꯄꯥꯝꯗꯕꯅꯤ
ꯇꯧꯁꯤꯜꯂꯨꯅꯦ ꯑꯗ ꯑꯗꯨꯒ ꯈꯤꯇꯪ ꯀꯩꯒꯤꯅꯣ ꯄꯥꯝꯗ꯭ꯔꯤꯁꯦ
ꯗꯤ ꯌꯔꯦ ꯑꯁꯤꯁꯗꯤ ꯑ
ꯁꯤꯐꯏꯒꯤꯁꯦ ꯄꯥꯝꯗꯦ ꯍꯥꯏꯔꯣ ꯅꯪ ꯅꯠꯇ꯭ꯔꯣ ꯁꯤꯐꯏ ꯄꯥꯝꯃꯤꯗꯣ ꯁꯤ ꯄꯤ ꯌꯧꯔ ꯄꯥꯝꯃꯤꯁꯦ ꯑꯗꯨꯗꯤ
ꯁꯤꯞꯌꯣꯒꯨꯝꯕ ꯑꯦꯝ ꯇꯤ ꯑꯦꯁ ꯀꯨꯝꯕꯗꯤ ꯇꯧꯅꯤ ꯑꯗꯣ ꯖꯤꯗꯤꯗꯤ ꯇꯜꯂꯦꯕ
ꯀꯩꯗꯧꯔꯒꯦ ꯂꯩꯁꯥꯕꯤꯅꯤ ꯂꯩꯁꯥꯕꯤꯅ ꯄꯥꯝꯗꯦ ꯍꯥꯏꯔꯣ
ꯎꯝꯥ ꯅꯠꯇꯦ ꯄꯥꯝꯗꯕ ꯅꯠꯇꯕ ꯀꯩ ꯌꯨꯝꯗ ꯂꯩꯕ ꯐꯪꯉꯣꯏꯕ
ꯑꯗꯨ ꯐꯪꯕꯅꯤꯗ ꯑꯗꯨꯝ
ꯃꯤꯅ ꯍꯥꯏꯕ ꯑꯗꯨꯝ ꯏꯜꯂꯒꯅꯤ ꯂꯩꯔꯅꯤꯗꯅ ꯑꯁꯤꯗꯤ ꯑꯣꯏꯔꯗꯤ ꯃꯤꯅ ꯍꯥꯏꯕ ꯑꯗꯨꯝ ꯇꯈ꯭ꯔꯦ ꯃꯤꯒꯤ ꯃꯈꯥꯗ ꯑꯗꯨꯝ ꯂꯩꯔꯅꯦꯕ
ꯁꯨ ꯄ꯭ꯔꯣꯃꯣꯏꯁꯟꯅ ꯁꯤꯁꯨ ꯂꯩꯗꯅ
ꯑꯁ ꯄ꯭ꯔꯃꯣꯁꯥꯟꯕꯨꯗꯤ ꯌꯥꯝ ꯀꯨꯏ ꯀꯨꯏꯅ ꯆꯠꯄꯅꯦꯍꯦ
ꯑꯦꯛꯖꯥꯝꯁꯨ ꯊꯥꯕ ꯌꯥꯏꯌꯦꯅ ꯑꯗꯣ ꯗꯤꯄꯥꯔꯠꯃꯦꯟ ꯑꯦꯛꯖꯥꯝ ꯂꯥꯛꯄꯅꯤꯗ
ꯍꯧꯖꯤꯗꯤ ꯅꯠꯇꯕꯤꯗ ꯑꯦꯝ ꯇꯤ ꯑꯦꯁ ꯀꯨꯝꯕ ꯁꯤ ꯄꯤ ꯑꯣꯒꯨꯝꯕ ꯇꯧꯔꯒꯦ ꯑꯩꯈꯣꯏꯗꯤ ꯍꯣꯏ ꯂꯩꯇ꯭ꯔꯦ
ꯍꯪꯉꯏꯗ ꯇꯧꯁꯤꯜꯂꯣ ꯑꯦꯝ ꯇꯤ ꯑꯦꯁꯇꯨꯁꯨ ꯐꯥꯕꯅꯤ
ꯎꯝ
ꯑꯩꯁꯨ ꯈꯪꯗ꯭ꯔꯦ ꯍꯟꯗꯛꯁꯦ ꯕꯦꯛꯀꯞꯀꯤ ꯑꯣꯏꯅ ꯂꯣꯒꯤ ꯆꯠꯊꯒꯦ ꯇꯧꯕꯅꯤꯗ
ꯂꯒꯤ
ꯎꯝ
ꯐꯖ ꯇꯧ ꯇꯥꯕꯅꯤ
ꯑꯩꯈꯣꯏ ꯀꯩꯅꯣꯒꯤꯗꯤ ꯒ꯭ꯔꯦꯖꯨꯑꯦꯁꯟ ꯂꯣꯏꯕꯁꯤꯡꯒꯤꯗꯤ ꯆꯍꯤ ꯑꯍꯨꯝ ꯈꯛꯇꯅꯦꯕ
ꯎꯝ ꯑꯣ ꯂ ꯁꯤꯗ
ꯑꯥ
ꯍꯣꯏ
ꯑꯗꯣ ꯒ꯭ꯔꯦꯖꯁꯟ ꯁꯟ ꯂꯣꯏꯗꯕꯁꯤꯡꯅ ꯆꯍꯤ ꯆꯍꯤ ꯃꯉꯥ ꯑꯣꯏꯕ
ꯑꯣ ꯑꯣ ꯑꯣ ꯑ ꯑꯠ ꯑꯗꯨꯗꯤ ꯐꯅ ꯍꯦꯛ ꯂꯣꯏꯕꯒ ꯍꯦꯛ ꯂꯣꯏꯕꯒ ꯑꯃꯨꯛ ꯃꯈꯥ ꯆꯠꯊꯣꯛꯇꯧꯕ ꯂꯩꯔꯅꯤꯗ ꯂꯣꯒꯤꯗꯤ
ꯂꯣꯒꯤ ꯍꯣꯏ ꯑꯗꯣ ꯒ꯭ꯔꯦꯖꯨꯑꯌꯦꯁꯟ ꯂꯣꯏꯔꯒ ꯕꯥꯔ ꯑꯦꯛꯖꯥꯝꯗꯣ
ꯎꯝ
ꯑꯗꯨ ꯊꯥꯔꯒ ꯊꯣꯛꯑꯗꯤ ꯂꯥꯏꯁꯦꯟꯁꯇꯤ ꯐꯪꯉꯅꯤ ꯂꯣꯌꯔꯗꯤ ꯑꯣꯏꯔꯅꯤ
ꯑ
ꯑꯗꯨ ꯃꯊꯥ ꯆꯠꯊꯒꯦ ꯍꯥꯏꯔꯁꯨ ꯑꯩꯈꯣꯏꯒꯤ ꯈꯨꯁꯤꯅꯤꯗ
ꯑꯆꯥ ꯑꯆꯥ
ꯑ ꯂꯥꯏꯁꯦꯟꯁ ꯐꯪꯕꯒꯤ ꯑꯣꯏꯅꯗꯤ ꯑꯦꯜ ꯑꯦꯜ ꯕꯤꯁꯦ ꯂꯣꯏꯁꯤꯜꯂꯗꯤ ꯑꯗꯨꯝ ꯑꯦꯛꯖꯥꯝꯗꯤ ꯄꯤꯕ ꯌꯥꯔꯦ
ꯂꯔ ꯂ ꯂꯣꯌꯣꯌꯔ ꯂꯣꯌꯔꯁꯨ ꯌꯥꯝꯃꯟꯕꯅ ꯈꯪꯗ꯭ꯔꯕꯅꯤ ꯍꯧꯖꯤꯛꯀꯥꯟꯁꯦ ꯊꯕꯛ ꯃꯐꯝꯒ ꯂꯩꯗꯕꯤ ꯂꯩꯗꯦꯦꯒ ꯂꯩ ꯃꯤ ꯀꯖꯦ
ꯃꯥꯅꯦ ꯃꯥꯅꯦ ꯑꯗꯣ ꯑꯁ ꯃꯅꯤꯄꯨꯔꯗꯗꯤ ꯎꯄꯥꯏ ꯂꯩꯇꯦꯗ ꯒꯣꯔꯃꯦꯟꯒꯤ ꯅꯠꯇ꯭ꯔꯗꯤ
ꯎꯝ
ꯃ ꯐꯔꯃꯦꯟ ꯖꯣꯕ ꯑꯣꯏꯔꯗꯤ ꯑꯗꯨꯝ ꯌꯥꯏ ꯑꯗꯣ ꯒꯣꯔꯃꯦꯟ ꯖꯣꯕ ꯅꯠꯇꯕꯤꯗ ꯏꯆꯝ ꯆꯝꯕ ꯂꯣꯏ ꯌꯥꯎꯔꯔꯗꯤ ꯑꯩꯈꯣꯏꯗꯗꯤ ꯂꯣ ꯁꯤꯖꯤꯟꯅꯗꯦꯕ ꯀꯁꯇꯃꯔꯤꯒꯤ ꯉꯥꯛꯇ ꯆꯠꯅꯩꯕ
ꯑꯝ
ꯑꯗꯨꯁꯨ ꯑꯩꯈꯣꯏ ꯆꯤꯡꯃꯤꯁꯤ ꯆꯤꯡꯃꯤꯁꯤꯡꯗꯤ ꯂꯑꯣ ꯑꯌꯥꯝꯕ ꯁꯤꯖꯤꯟꯅꯗꯦꯕ ꯅꯅꯥꯒ꯭ꯔꯥ ꯀꯩꯅꯣ ꯈꯛꯇ ꯑꯗꯨꯝ ꯁꯤꯖꯤꯟꯅꯕ
ꯑꯦꯟꯇꯣꯅꯤ ꯗ ꯈꯥꯟꯕ꯭ꯔꯥ
ꯑꯥ
ꯑꯦꯟꯇꯣꯅꯤꯒꯤ ꯃꯌꯥꯝꯕꯁꯨ ꯂꯣꯏ ꯌꯥꯔꯝꯃꯤ
ꯑꯠꯆꯥ ꯑꯗꯣ ꯑꯃ ꯀꯩꯅꯣ ꯂꯥꯏꯁꯦꯟꯁ ꯐꯪꯉꯕ
ꯐꯪꯉꯕꯅꯤ ꯃꯥꯗꯤ ꯑꯗꯨꯝ ꯊꯕꯛꯁꯨ ꯇꯧꯔꯒ ꯂꯩꯕꯅꯦꯕ
ꯑꯣ
ꯍꯥꯟꯅ ꯏꯝꯐꯥꯜ ꯀꯩꯅꯣꯗꯁꯦ ꯀꯣꯔꯠ ꯑꯃꯗ ꯂꯩꯔꯝꯕꯅꯦ ꯑꯗꯣ ꯍꯧꯖꯤꯛꯀꯥꯟꯁꯦ ꯈꯪꯗꯦ ꯍꯟꯗꯛꯁꯦ ꯁꯨꯇꯤ ꯂꯩꯈ ꯑꯣꯏꯔ ꯇꯃꯦꯡꯂꯣꯡ ꯑꯃꯨ ꯀꯥꯈꯤꯕꯃ ꯀꯃꯦꯡꯂꯣꯡꯗꯁꯨ ꯇꯧꯋꯦ ꯑꯗꯨꯒ ꯑꯁꯤꯗꯁꯨ ꯑꯗꯨꯝ ꯇꯧꯔꯕꯅꯤ ꯃꯥꯁꯦ
ꯑꯣ ꯇꯃꯦꯡꯂꯣꯝꯗꯁꯨ ꯍꯟꯗꯛꯇꯤ ꯀꯩꯅꯣ ꯂꯩꯔꯨꯕꯅꯦ ꯀꯣꯠ ꯂꯩꯔꯨꯕꯅꯦ
ꯑꯦ
ꯀꯣꯔꯠ ꯑꯗꯨꯗ ꯊꯕꯛ ꯇꯧꯔꯝꯕꯁꯨ ꯌꯥꯏ
ꯃꯣꯏꯅ ꯀꯕ ꯃꯐꯝꯗ ꯑꯗꯨꯝ ꯆꯠꯂꯒ ꯇꯧꯔꯦꯕ ꯃꯣꯏ ꯃꯥꯥꯁꯦ ꯍꯣꯏ ꯇꯃꯦ ꯂ ꯆꯣ ꯑꯃꯨꯛ ꯀꯩꯅꯣꯒꯤꯗ ꯑꯃꯨꯛ ꯆꯠꯈꯤꯕꯅꯦ ꯀꯣꯔꯠꯀꯤ
ꯇ꯭ꯔꯥꯟꯁꯐꯔꯒꯤ ꯇ꯭ꯔꯥꯟꯁꯐꯔ ꯊꯥꯕꯩ ꯑꯣꯏꯔꯝꯅꯤ
ꯍꯪꯗ ꯑꯗꯨ ꯎꯗꯤꯦ ꯀꯩꯅꯣ ꯇꯧꯅꯅꯤ ꯍꯥꯏꯔꯒ ꯆꯠꯈꯤꯕꯅꯦꯕ
ꯂꯣꯒꯤꯗꯤ ꯐꯖꯅ ꯇꯧꯋꯦ ꯍꯥꯏꯔꯗꯤ ꯃꯅꯤꯄꯨꯔ ꯅꯠꯇꯕꯗ ꯃꯄꯥꯟ ꯒꯤꯗꯀꯣ
ꯑ
ꯑꯗꯨ ꯑꯩꯗꯤ ꯀ꯭ꯔꯤꯃꯤꯅꯦꯜ ꯒꯤꯞꯁꯦ ꯄꯥꯝꯗꯕ
ꯎꯝ
ꯀꯣꯔꯄꯔꯦꯠꯀꯤ ꯑꯣꯏꯅ ꯇꯧꯅꯤꯡꯕ ꯀꯣꯔꯄꯔꯦꯠ ꯂꯣ ꯑꯣꯏꯅ ꯇꯧꯅꯤꯡꯕ ꯀ꯭ꯔꯤꯃꯤꯅꯦꯜꯁꯨ ꯔꯤꯄ꯭ꯔꯖꯦꯟ ꯇꯧꯕꯗꯤ ꯌꯥꯏꯌꯦ ꯀ꯭ꯂꯥꯏꯟꯗꯨꯀꯣ
ꯈꯣꯅꯥꯎ ꯑꯣꯏꯅꯕ ꯇꯧ
ꯤ ꯂꯩꯌꯦ ꯑꯗꯨ ꯑꯣꯏꯔꯁꯨ ꯄꯥꯝꯕꯗꯤ ꯀꯣꯑꯣꯄꯔꯦꯠ ꯕꯤꯖꯤꯅꯦꯁꯀꯤꯇ ꯑꯣꯏꯅ ꯆꯠꯅꯤꯡꯕ
ꯑꯥ
ꯕꯤꯖꯤꯅꯦꯁꯇ ꯑꯣꯏꯒꯦꯔꯛ ꯑꯣꯏꯅꯤꯡꯕ ꯍꯥꯏꯇꯥꯔꯉꯗ ꯀꯔꯤ ꯀꯔꯤ ꯄ꯭ꯔꯣꯐꯦꯁꯟ ꯆꯠꯂꯁꯨ ꯕꯤꯖꯤꯅꯦꯁꯇꯗꯤ ꯑꯗꯨꯝ ꯇꯥꯅꯤꯗ ꯑꯩꯗꯤ
ꯎꯝ ꯁꯤꯄꯥꯏꯁꯦ ꯄꯥꯝꯗ꯭ꯔꯦ ꯍꯥꯏꯕꯅꯤꯅꯦ ꯑꯗꯨꯗꯤ
ꯁꯤꯐꯥꯏꯁꯤ ꯁꯤꯐꯥꯏ ꯇꯧꯔꯁꯨ ꯕꯤꯖꯤꯅꯦꯁꯀꯤ ꯂꯥꯏꯟꯗ ꯑꯗꯨꯝ ꯆꯠꯀꯅꯤ
ꯎꯝ
ꯍꯧꯖꯤꯛ ꯁꯤꯕꯥꯏ ꯑꯩꯒꯤ ꯀꯩꯅꯣꯁꯤꯡꯁꯤꯅ ꯀꯝꯄꯅꯤ ꯍꯥꯝꯗꯣꯛꯄꯁꯦ
ꯑꯥ ꯑ
ꯔꯒꯦꯁꯁꯦ ꯃꯣꯏꯗꯤ ꯗꯤꯐꯦꯟꯁ ꯁꯦꯛꯇꯔꯗꯁꯨ ꯑꯗꯨꯝ ꯕꯤꯖꯤꯅꯦꯁ ꯇꯧꯕ ꯌꯥꯏꯕ ꯗꯤꯐꯦꯟꯁ ꯁꯦꯛꯇꯔꯒꯤ ꯅꯣꯂꯦꯖ ꯂꯩꯔꯗꯤꯀꯣ ꯄꯣꯠ ꯐꯪꯕ ꯄ꯭ꯂꯥꯏꯌꯔꯁꯤꯡ ꯑꯗꯨꯒꯨꯝꯕꯗꯣ ꯈꯪ ꯈꯪꯉꯗꯤ ꯃꯤꯗꯜ ꯃꯦꯟꯁꯨ ꯑꯣꯏꯕ ꯌꯥꯔꯣꯏ
ꯎꯝ
ꯕ꯭ꯔꯣꯀꯔꯁꯨ ꯑꯣꯏꯕ ꯌꯥꯏ
ꯇꯧ ꯑꯣꯏꯒꯅꯤ ꯍꯣꯠꯅꯔꯗꯤ ꯍꯣꯠꯅꯕꯗ ꯀꯔꯤ ꯑꯣꯏꯗꯕ ꯂꯩꯒꯦ
ꯑꯩꯒꯤꯗ ꯉꯥꯡꯅ ꯂꯩꯔꯦ ꯅꯪꯒꯤꯁꯨ ꯈꯔ ꯇꯥꯛꯁꯤꯗꯅ
ꯑꯩꯒꯤ ꯑꯩꯒꯤ ꯍꯥꯏꯕ ꯑꯩꯗꯤ ꯑꯦꯝ ꯇꯤ ꯑꯦꯁ ꯀꯨꯝꯕ ꯁꯤ ꯄꯤ ꯑꯣꯒꯨꯝꯕ ꯊꯥꯔꯅꯤ ꯑꯁꯤꯅꯤ ꯍꯥꯏꯗꯤ ꯑꯗꯨ ꯁꯤ ꯑꯣꯏꯗ꯭ꯔꯗꯤ ꯕꯤꯖꯤꯅꯦꯁ ꯁꯤꯅꯦ
ꯌꯥꯏꯔ
ꯍꯟꯗꯛ ꯆꯍꯤ ꯑꯣꯏꯗ꯭ꯔꯗꯤ ꯅꯦꯛꯁ ꯏꯌꯥꯔꯗꯤ ꯑꯃꯨꯛ ꯂꯩꯗꯧ ꯃꯥꯟꯗ꯭ꯔꯦ ꯃꯄꯥꯟ ꯉꯥꯏꯍꯥꯛ ꯊꯕꯛ ꯇꯧꯕ ꯆꯠꯂꯒ ꯄꯩꯁꯥꯗꯨꯕꯨ ꯌꯥꯒꯅꯤ ꯍꯥꯏꯔꯗꯤ ꯂꯣꯏꯔꯗꯤ ꯎꯝ ꯕꯤꯖꯤꯅꯦꯁ ꯍꯧꯔꯅꯤ ꯁꯤꯅꯤ
ꯑꯗꯣ ꯀꯩ ꯁꯦꯛꯇꯔꯗ ꯇꯧꯕꯗꯤ ꯄꯥꯝꯒꯦ ꯍꯥꯏ ꯕꯤꯖꯤꯅꯦꯁꯇꯣ ꯄꯣꯠ ꯁꯄ꯭ꯂꯥꯏ ꯁꯄ꯭ꯂꯥꯏꯒꯤꯔꯥ ꯅꯠꯇ꯭ꯔꯒ ꯀꯔꯤꯒꯤ
ꯍꯥꯏꯗꯤ ꯂꯩꯗꯅ ꯁꯥ
ꯑꯥ ꯑꯆꯥ
ꯎ ꯑꯗ ꯑꯗꯨꯃꯥꯏꯅ ꯇꯧ ꯁꯦꯔꯥꯅ ꯈꯟꯕꯨꯗꯤ ꯈꯜꯜꯂꯤ ꯋꯥꯈꯜꯗꯗꯤ ꯑꯗꯨ ꯍꯧꯗ꯭ꯔꯤ ꯍꯧꯗ꯭ꯔꯤꯗꯅ ꯂꯣꯏ ꯍꯥꯟꯅ ꯂꯤꯔꯒ ꯑꯃꯨꯛ ꯑꯣꯏꯗꯕꯗꯤ ꯅꯨꯡꯉꯥꯏꯇꯦꯗꯅ
ꯃꯥꯅꯦ ꯃꯥꯅꯦ
ꯁꯨꯝ ꯈꯟꯕꯗꯣ ꯍꯥꯏꯕꯅꯤꯗ
ꯎꯝ
ꯆꯒꯗ꯭ꯔꯥ ꯑꯣꯏꯔꯣꯏꯗ꯭ꯔꯥꯗꯤ ꯈꯪꯗꯦ
ꯑ ꯑ
ꯑꯣꯏꯅꯤꯗ ꯑꯣꯏꯅꯤꯗ ꯀꯩꯅꯣꯝꯃꯗꯤ ꯑꯣꯏꯗꯕꯗꯤ ꯌꯥꯗꯕꯅꯤꯅꯤ ꯑꯩꯈꯣꯏ ꯃꯁꯦꯟꯁꯨ ꯁꯤꯗ ꯉꯥꯔ ꯆꯣꯡꯅ ꯂꯩ ꯗꯤ ꯌꯥꯗ꯭ꯔꯦ ꯀꯔꯤ ꯀꯔꯤ ꯀꯔꯤꯅꯣ ꯃꯆꯥ ꯃꯆꯥꯗ ꯑꯣꯏꯔꯁꯨ
ꯎꯨꯡꯕ
ꯁꯨ ꯑꯗꯨꯝ ꯀꯥꯔꯛꯑꯕꯅꯤꯅꯀꯣ
ꯃꯥꯅꯦ ꯃꯥꯅꯦ
ꯑꯗꯨ ꯑꯣꯏꯕꯅꯤꯅ ꯇꯧꯒꯗꯕꯅꯤꯅꯦ ꯑ ꯃꯖꯦ ꯌꯥꯝ ꯇꯧꯒꯅꯕꯅꯤ
ꯆ ꯆꯗ꯭ꯔꯤꯔꯤꯕꯣ
ꯍꯥ
ꯆꯛꯗꯤ ꯆꯗ꯭ꯔꯤꯕꯣ